ꯑꯣ
ꯍꯧꯖꯤꯛ ꯍꯧꯖꯤꯛ ꯇꯧꯔꯝꯗꯧ ꯑꯣꯏꯔꯝꯅꯤꯀꯣ
ꯍꯣꯏ ꯍꯣꯏ
ꯀꯩꯁꯨ ꯀꯥꯏꯗꯦ
ꯎꯝ ꯀꯩꯁꯨ ꯀꯥꯏꯗꯦꯅꯀꯣ
ꯃꯥꯅꯤꯍꯦ ꯑꯗꯨꯝ ꯐꯩ ꯅꯨꯡꯉꯥꯏꯌꯦꯗ ꯑꯩꯈꯣꯏꯁꯨ ꯆꯥꯛ ꯆ ꯊꯣꯔꯒ ꯊꯕꯛ ꯂꯩꯇꯕꯒꯤ ꯃꯄꯥꯟꯗ ꯑꯗꯨꯝ ꯐꯝꯔꯥ ꯂꯩꯌꯦ
ꯎꯝ ꯀꯅꯥ ꯀꯅꯥ ꯂꯩꯕ꯭ꯔꯣ
ꯑꯩꯗꯤ ꯑꯩꯒꯤ ꯏꯅꯥꯎ ꯅꯨꯨꯄꯥ ꯑꯃꯒ ꯂꯩꯌꯦ ꯑꯁꯤꯗ
ꯎꯝ
ꯔꯦꯟꯗ ꯂꯩꯌꯦꯕꯀꯣ ꯑꯩꯈꯣꯏ
ꯑꯗꯨ ꯑꯩꯈꯣꯏꯅ ꯂꯨꯄꯥꯒ ꯂꯩꯌꯦꯅꯦ ꯅꯣꯏꯗꯤ ꯀꯔꯤ ꯇꯧ ꯀꯔꯤ ꯇꯧꯔ ꯂꯩꯕ꯭ꯔꯣ ꯍꯧꯖꯤꯛ
ꯆꯪ ꯆꯥꯇꯣꯛꯑꯒ ꯕꯣꯜ ꯌꯦꯡꯕ ꯆꯠꯁꯤꯔꯥꯅ ꯈꯜꯂꯒꯁꯨ ꯂꯩꯕ ꯇꯨꯝꯈ꯭ꯔꯁꯤꯔꯅꯁꯨ ꯈꯜꯂ ꯂꯩꯕ ꯀꯃꯥꯏꯟ ꯇꯧꯁꯤꯔꯥ ꯈꯪꯗꯦꯅꯦ
ꯑꯣ ꯑꯗꯣ ꯅꯣꯏ ꯕꯣꯜ ꯌꯦꯡꯕꯗꯣ ꯑ ꯀꯩꯅꯣꯗꯗꯤ ꯌꯦꯡꯗꯤ ꯌꯦꯡꯕ꯭ꯔꯥ ꯇꯤꯚꯤꯗ ꯇꯧꯕꯗꯣ ꯑꯗꯨꯝ ꯌꯦꯡꯔꯝꯅꯤꯅ
ꯎꯝ
ꯍꯣꯏ ꯍꯣꯏ ꯑꯗꯨꯅꯁꯨ ꯐꯩꯍꯦ ꯃꯤ ꯌꯥꯝ ꯌꯦꯡꯕꯁꯨ ꯅꯨꯡꯉꯥꯏꯕꯅꯦ ꯍꯣꯏ ꯍꯣꯏ
ꯃꯤ ꯑꯃꯈꯛꯇ ꯌꯦꯡꯕ ꯁꯔꯨꯛꯇꯤ ꯃꯤ ꯃꯌꯥꯝ ꯄꯨꯜꯂꯒ ꯌꯦꯡꯕꯗꯨꯅ ꯅꯨꯡꯉꯥꯏꯕ
ꯃꯥꯅꯤ ꯃꯅꯤ ꯑꯗꯨꯅ ꯑꯗꯨꯅꯗꯤ ꯅꯣꯏ ꯑꯉꯥꯡꯁꯨ ꯅꯨꯄꯤꯁꯨ ꯂꯣꯏ ꯆꯠꯀꯗꯧꯕ꯭ꯔꯥ
ꯎꯝ ꯃꯣꯏꯗꯤ ꯇꯨꯝꯃꯒ ꯂꯩꯈ꯭ꯔꯅꯤꯗ
ꯃꯊꯟꯇꯠ ꯆꯠꯒꯗꯧꯕ ꯑꯗꯨꯗꯤ
ꯏꯊꯟꯗ ꯆꯥꯏꯀꯗꯕꯅꯤꯗ ꯀꯗꯥꯏꯗꯒꯤ ꯑꯉꯥꯡ ꯆꯥ ꯃꯆꯥꯗꯨ ꯄꯨꯔ ꯆꯠꯂꯁꯤ ꯂꯣꯏꯔꯦ
ꯑꯗꯨ ꯃꯣꯏꯕꯨꯁꯨ ꯅꯨꯡꯁꯤꯌꯦꯗꯅ
ꯎꯝ
ꯅꯣꯏ ꯂꯩꯕꯗꯣ ꯐꯦꯃꯤꯂꯤꯁꯨ ꯂꯩꯕ꯭ꯔꯥ ꯅꯣꯏ ꯇꯣꯉꯥꯟꯅ ꯂꯩꯔꯕꯣ
ꯐꯦꯃꯤꯂꯤ ꯑꯗꯨꯝ ꯄꯨꯜꯂꯒ ꯂꯩꯌꯦꯗ ꯇꯣꯉꯥꯟꯅꯗꯤ ꯂꯩ ꯑꯗꯨꯕꯨ ꯌꯨꯝ ꯑꯃꯈꯛ ꯠꯇꯒꯣ
ꯑꯣ ꯑꯣ ꯑꯣ
ꯄꯨꯨꯝ ꯂꯩ ꯏꯅ
ꯎꯝ ꯑꯣ ꯑꯣ ꯐꯔꯦꯅꯦ ꯑꯗꯨꯗꯤ
ꯎꯝ
ꯑꯗꯨꯗꯤ ꯐꯩꯌꯦꯅ
ꯈꯪꯗ꯭ꯔꯦ ꯐꯕ꯭ꯔꯥ ꯐꯠꯇꯕ꯭ꯔꯥ
ꯅꯪ ꯆꯍꯤ ꯆꯍꯤ ꯀꯌꯥꯗ ꯅꯨꯄꯤ ꯊꯤꯕ꯭ꯔꯣ
ꯑꯩ ꯇꯨ ꯊꯥꯎꯖꯟ ꯅꯥꯏꯟꯇꯤꯟ ꯑꯗꯨꯋꯥꯏꯗ ꯊꯤꯈ꯭ꯔꯦ
ꯅꯪꯒꯤ ꯆꯍꯤꯗꯤ ꯀꯌꯥ ꯁꯨꯔꯒꯦꯗꯣ
ꯍꯧꯖꯤꯛ ꯀꯨꯟꯇꯔꯦꯠ ꯈꯛꯇ ꯑꯣꯏꯔꯤꯗ ꯆꯍꯤ ꯇꯔꯦꯠ
ꯍꯣꯏ
ꯃꯨꯝꯕꯥꯏ ꯌꯧꯈ꯭ꯔꯦ ꯅꯨꯄꯤ ꯊꯤꯕ ꯌꯥꯝ ꯑꯉꯥꯡ ꯑꯣꯏꯅ ꯊꯤꯕꯅꯤꯗ ꯑꯩꯁꯨ
ꯑꯩꯈꯣꯏ ꯆꯞ ꯃꯥꯟꯅꯩꯍꯦ
ꯎꯝ
ꯍꯈꯣꯏ ꯑꯩꯁꯨ ꯑꯩꯈꯣꯏ ꯑꯩꯁꯨ ꯀꯨꯟꯇꯔꯦꯠꯅꯤ ꯍꯣꯏ
ꯎꯝ ꯑꯩꯁꯨ ꯀꯨꯟꯇꯔꯦꯠ ꯑꯣꯏꯔꯦ
ꯑꯣ
ꯌꯥꯝ ꯑꯉꯥꯡ ꯑꯣꯏꯅ ꯅꯨꯄꯤ ꯊꯤꯕꯤꯕꯅꯤꯅꯀꯣ
ꯍꯣꯏ ꯍꯣꯏ
ꯌꯥꯝ ꯉꯟꯅ ꯋꯥꯔꯅꯦ
ꯑꯗꯨ ꯍꯧꯖꯤꯛ ꯋꯥꯔꯗꯤ ꯃꯇꯨꯡꯗ ꯅꯨꯡꯉꯥꯏꯒꯗꯧꯕꯅꯤ ꯑꯩꯈꯣꯏ ꯍꯧꯖꯤꯛ ꯅꯨꯡꯉꯥꯏꯕ ꯍ ꯇꯨꯡꯗ ꯋꯥꯒꯗꯧꯕꯅꯦ
ꯑꯁ ꯅꯨꯡꯉꯥꯏꯒꯗꯧꯕꯁꯨ ꯈꯪꯗ꯭ꯔꯦꯗ ꯈꯜꯂ ꯀꯥꯟꯗꯀꯣ ꯀꯤꯁꯥꯗꯤ ꯂꯣꯏ ꯎꯈꯔꯕꯀꯣ
ꯑꯥ ꯂꯩꯔꯗꯤ ꯆꯥꯎꯧꯔꯅꯤ ꯑꯉꯥꯡ ꯆꯥꯎꯧꯔꯗꯤ ꯑꯗꯨꯝ ꯅꯨꯡꯉꯥꯏꯈꯩꯅꯦ ꯀꯩꯅꯣ
ꯑꯉꯥꯡ ꯀ꯭ꯂꯥꯁ ꯋꯥꯟ ꯀꯥꯔꯒ ꯂꯩꯔꯦ
ꯑꯣ ꯅꯣꯏ ꯑꯩꯈꯣꯏꯗ ꯑꯗꯨꯝ ꯀꯥꯕ꯭ꯔꯥ
ꯕꯖꯥꯔꯗ
ꯄ ꯑꯗꯨꯗꯤ
ꯌꯨꯝꯗꯗꯤ ꯂꯩꯕ ꯌꯥꯗ꯭ꯔꯦꯗ ꯃꯣꯏ ꯌꯨꯝꯗꯤ ꯁ꯭ꯀꯨꯜ ꯅꯨꯡꯉꯥꯏꯕꯁꯨ ꯌꯥꯎꯗꯕꯅꯤꯅꯀꯣ
ꯑꯗꯨ ꯅꯣꯏꯒꯤ ꯑꯗꯨꯗ ꯑꯗꯨꯗꯤ ꯀꯀꯨ ꯀꯥꯕꯒꯨꯝꯕꯗꯨ ꯅꯣꯏꯗ ꯊꯤꯟꯕ ꯅꯠꯇ꯭ꯔꯗꯤ ꯕꯣꯔꯗꯤꯡ ꯐꯝ꯭ꯔ
ꯃꯣꯏ ꯃꯃꯥ ꯆꯧ ꯃꯤꯁ ꯑꯣꯏꯔꯒ ꯂꯩꯕꯀꯣ
ꯑꯣ ꯑꯣ
ꯃꯥ ꯃꯅꯥꯛꯇ ꯊꯝꯃꯒ ꯂꯩꯌꯦ ꯁ꯭ꯀꯨꯜꯒꯤ ꯃꯃꯤꯡꯒꯨꯝꯕꯗꯤ ꯌꯥꯕ꯭ꯔꯥ ꯃꯣꯏꯁꯦ
ꯍꯥ
ꯏꯁ꯭ꯀꯣꯜ ꯃꯃꯤꯡꯒꯨꯝꯕꯗꯤ ꯍꯥꯏꯕ ꯌꯥꯕ꯭ꯔꯥ
ꯌꯥꯗꯕꯅꯦ
ꯌꯥꯗꯕ꯭ꯔꯣ ꯌꯥꯗꯕ꯭ꯔꯣ
ꯎꯝ ꯍꯣꯏ ꯅꯣꯏ ꯅꯣꯏꯔꫭꯝꯗ ꯏꯁꯤꯡꯗꯨꯃꯗꯤ ꯑꯗꯨꯝ ꯅꯨꯡꯉꯥꯏꯕ꯭ꯔꯥ
ꯏꯁꯤꯡꯒꯨꯝꯗꯤ ꯅꯨꯡꯉꯥꯏ ꯍꯣꯏ ꯏꯁꯤꯡꯗꯤ ꯑꯦꯚꯏꯂꯦꯕꯜ ꯑꯣꯏꯌꯦ ꯏꯁꯤꯡ ꯈꯛꯇ ꯑꯣꯏꯔꯦꯗ ꯅꯨꯡꯉꯥꯏꯕ ꯑꯇꯣꯞꯄꯗꯤ ꯅꯨꯡꯉꯥꯏꯇ꯭ꯔꯦꯗ
ꯑꯗꯣ ꯍꯣꯏ ꯈꯨꯟꯗꯗꯤ ꯏꯁꯤꯡꯕꯗ ꯑꯗꯨꯝ ꯅꯨꯡꯉꯥꯏꯗꯤ ꯅꯨꯡꯉꯥꯏ ꯅꯨꯡꯉꯥꯏꯕ ꯌꯥꯝꯃꯦꯀꯣ
ꯎꯝ
ꯆꯤꯡꯗꯗꯤ ꯁꯤꯡꯕꯨꯗꯤ ꯅꯨꯡꯉꯥꯏꯗꯤ ꯅꯨꯡꯉꯥꯏꯗ
ꯎꯝ ꯏꯁꯤꯡꯗꯤ ꯑꯗꯨꯝ ꯅꯨꯡꯉꯥꯏꯌꯦ ꯑꯗꯣ ꯑꯇꯣꯛꯄꯒꯤꯗꯣ ꯅꯨꯡꯉꯥꯏꯇꯕ ꯂꯝꯕꯤ ꯀꯩ ꯀꯔꯤ ꯀꯣ
ꯁꯤꯒꯨꯝꯕ ꯇꯝꯄꯥꯛꯇꯗꯤ ꯏꯁꯤꯡ ꯋꯥꯏ ꯍꯥꯏꯍꯦ ꯏꯕꫭ
ꯎꯝ
ꯍꯞꯇꯥ ꯑꯃꯗ ꯃꯪꯉꯥꯔꯛꯂ ꯑꯅꯤꯔꯛꯒ꯭ꯔꯥ ꯑꯗꯨꯝ ꯌꯦꯠꯂꯛꯑꯅꯤ ꯑꯗꯨ ꯑꯗꯨ ꯑꯗꯨꯝ ꯁꯤꯖꯤꯟꯅꯔꯒ ꯂꯩꯒꯗꯧꯕꯅꯤꯍꯦ
ꯎꯝ ꯇꯝꯄꯥꯛꯗꯤ ꯁꯞꯂꯥꯏꯒꯤ ꯄꯥꯏꯒꯗꯕꯅꯤꯅꯦ
ꯍꯣꯏ ꯍꯣꯏ ꯍꯣꯏ ꯑꯗꯨꯅꯦ ꯅꯣꯏ ꯔꯨꯝꯗ ꯀꯩꯀꯩ ꯁꯥ ꯌꯥꯝꯒꯦ
ꯈꯪꯗꯦꯅꯦ ꯁꯥ ꯍꯥꯏꯁꯤ ꯂꯝꯌꯦꯟꯒꯨꯝꯕ ꯑꯗꯨꯒꯨꯝꯕ ꯈꯛꯇ ꯑꯣꯏꯔꯦꯅꯦ
ꯑꯆꯧꯕ ꯑꯆꯧꯕꯒꯨꯝꯕꯗꯤ ꯐꯪꯗ꯭ꯔꯦ
ꯑꯆꯧꯁꯦ ꯀꯌꯥ ꯐꯪꯗ꯭ꯔꯦ ꯁꯖꯤꯒꯨꯝꯕ ꯍꯃꯦꯡꯒꯨꯝꯕꯗꯤ ꯃꯔꯛ ꯃꯔꯛꯗꯤ ꯂꯩ ꯑꯗꯨꯕꯨ ꯌꯥꯝ ꯂꯩꯇ꯭ꯔꯦꯗ
ꯑꯣ ꯍꯣꯏ ꯍꯣꯏꯅꯦ ꯍꯧꯖꯤꯛꯀꯥꯟꯗꯤ ꯑꯌꯥꯝꯕ ꯐꯪꯗꯔꯁꯨ ꯌꯥꯝꯈ꯭ꯔꯦꯅꯦꯀꯣ
ꯑꯣ ꯈꯔ ꯂꯥꯞꯅ ꯆꯠꯂꯗꯤꯀꯣ
ꯍꯣꯏ
ꯌꯥꯝ ꯐꯪꯕ ꯑꯅꯛꯄꯗꯗꯤ ꯐꯪꯗ꯭꯭ꯔꯦ
ꯍꯣꯏ ꯍꯣꯏꯅꯦ ꯍꯣꯏꯅꯦ ꯌꯥꯝ ꯐꯪꯗ꯭ꯔꯦꯅꯦ ꯍꯧꯖꯤꯛꯀꯥꯟꯗꯤꯀꯣ
ꯎꯝ ꯂꯝꯕꯤ ꯆꯠꯄ ꯃꯤꯁꯤꯡꯅꯀꯣ
ꯍꯣꯏ
ꯂꯝꯕꯤ ꯁꯦꯝ ꯃꯤꯁꯤꯡꯅ ꯎꯄꯥꯏ ꯂꯩꯇꯦ ꯃꯦꯆꯤꯟ ꯃꯌꯥꯝ ꯊꯥꯖꯤꯜꯂꯝꯅꯤꯅ
ꯀꯩꯅꯣ ꯌꯥꯝꯕ꯭ꯔꯥ ꯃꯦꯡꯒꯣꯒꯨꯝꯕ ꯄꯥꯏꯅꯦꯄꯜꯒꯨꯝꯕꯗꯣ
ꯎꯝ ꯌꯥꯝꯅ ꯂꯩꯅ
ꯌꯥꯝ ꯂꯩ
ꯑꯁꯤ ꯈꯛꯇ ꯑꯣꯏꯔꯦ ꯂꯩꯕ ꯍꯣꯏ
ꯑꯗꯨꯗꯤ ꯅꯣꯏꯔꯣꯝꯗ ꯈꯔ ꯅꯨꯡꯁꯥ ꯁꯥꯕꯩ ꯃꯥꯅꯦꯅꯦ
ꯈꯔ ꯁꯥꯏ ꯍꯣꯏ
ꯑꯣ ꯑꯩꯈꯣꯏ ꯑꯩꯈꯣꯏꯔꯣꯝꯗꯗꯤ ꯑꯩꯈꯣꯏꯅ ꯑꯩꯈꯣꯏ ꯑꯩꯈꫭꯏ ꯑꯩꯈꯣꯏꯅꯗꯤ ꯃꯦꯡꯒꯣꯒꯨꯝꯕ ꯄꯥꯏꯅꯦꯄꯜꯒꯨꯝꯕ ꯌꯥꯝ ꯊꯧꯗꯤꯍꯦ
ꯃꯦꯡꯒꯣ ꯄꯥꯏꯅꯦꯄꯜꯒꯨꯝꯕ ꯖꯦꯛꯀꯨꯏꯒꯨꯝꯕꯀꯣ
ꯍꯣꯏ ꯍꯣꯏ
ꯌꯥꯝ ꯐꯩꯗ ꯑꯩꯈꯣꯏꯗꯤ ꯑꯩ ꯄꯥꯎꯗꯤ ꯊꯣꯛꯇꯦ ꯏꯐꯥꯜꯗꯤ ꯎꯗꯦꯗ ꯑꯩꯈꯣꯏꯗ
ꯍꯣꯏ ꯍꯣꯏ ꯑꯄꯣꯒꯨꯝꯕꯁꯨ ꯑ ꯎꯝ ꯖꯒꯥꯗꯣ ꯐꯖꯅ ꯀꯩꯅꯣ ꯇꯧꯗꯣꯏꯗꯤ ꯂꯩꯇꯕꯅꯦꯍꯦꯛꯀꯣ
ꯎꯝ
ꯑꯩꯈꯣꯏ ꯔꯨꯝꯗꯗꯤ ꯅꯥꯁ ꯄꯥꯇꯤ ꯌꯥꯝꯃꯦ ꯈꯪꯕ꯭ꯔꯥ
ꯑꯣ ꯅꯥꯆ ꯄꯇꯤ
ꯑꯣ ꯅꯣꯏꯔꯨꯝꯗꯁꯨ ꯂꯩꯕ꯭ꯔꯥ
ꯈꯔꯕꯨꯗꯤ ꯂꯩ ꯑꯗꯨ ꯌꯥꯝꯅ ꯊꯥꯅꯗꯦꯗ
ꯑꯣ ꯍꯣ ꯍꯣꯐꯕ ꯑꯩꯈꯣꯏ ꯔꯨꯝꯗꯗꯤ ꯅꯥꯁꯄꯟ ꯅꯥꯁꯄꯇꯤ ꯌꯥꯝꯃꯦꯍꯦ
ꯎꯝ ꯀ꯭ꯋꯥꯁꯀꯨꯝꯕꯁꯨ ꯌꯥꯝ ꯂꯝꯅꯤ ꯑꯗꯨꯗꯤ
ꯍꯥꯥ
ꯀꯋꯥꯁꯇꯣ
ꯍꯣꯏ ꯍꯣꯏ ꯍꯣꯏ ꯌꯥꯝꯕꯅꯦ ꯌꯥꯝꯕꯅꯦ
ꯎꯝ
ꯅꯣꯏ ꯔꯨꯝꯗ ꯌꯥꯝꯕ꯭ꯔꯥ ꯑꯗꯨꯒꯤꯗꯣ
ꯂꯩꯇꯦ ꯑꯩꯈꯣꯏꯗꯤ ꯅꯥꯁꯄꯇꯤ ꯊꯥꯕ ꯖꯒꯥꯗ‌ ꯑꯗꯣ ꯏꯁꯀ꯭ꯋꯥꯁꯇꯁꯨ ꯌꯥꯝ ꯊꯥꯅꯕꯒꯨꯝ ꯇꯧꯕꯀꯣ
ꯑꯣ ꯏꯟꯁꯥꯡ ꯅꯥꯄꯤꯗꯤ ꯀꯩꯀꯩꯅ ꯌꯥꯝꯕ꯭ꯔꯥ
ꯑꯩꯈꯣꯏ ꯏꯟꯁꯥꯡ ꯅꯥꯄꯤ ꯍꯪꯒꯥꯝꯒꯨꯝꯕ ꯗꯨꯝ ꯄꯥꯟꯒꯨꯝꯕ ꯈꯔ ꯈꯔ ꯊꯥꯅꯔꯦ
ꯑꯣ ꯍꯪꯒꯥꯝꯁꯨ ꯌꯥꯝꯕ꯭ꯔꯅꯦ ꯅꯣꯏꯔꯣꯝꯗ
ꯍꯪꯒꯥꯝꯗꯤ ꯐꯩ ꯍꯣꯏ ꯄꯥꯟꯒ ꯀꯩꯀꯩꯗꯤꯀꯣ
ꯍꯣꯏ
ꯑꯗꯨꯒ ꯇꯣꯔꯕꯣꯠ ꯍꯥꯏꯕ꯭ꯔꯥ
ꯍꯣꯏ
ꯗꯨꯒꯨꯝꯕꯗꯤ ꯌꯥꯝ ꯐꯩꯌꯦ
ꯀꯩꯅꯣꯗꯨ ꯌꯥꯝꯕ꯭ꯔꯥ ꯑꯗꯨꯗꯤ ꯀꯣꯕꯤꯒꯨꯝꯕꯁꯨ ꯌꯥꯝꯕ꯭ꯔꯥ
ꯀꯣꯕꯤꯗꯤ ꯊꯥꯔꯗꯤ ꯐꯩ ꯍꯣꯏ ꯑꯗꯨꯕꯨ ꯀꯌꯥꯗꯤ ꯊꯥꯅꯗꯦꯗ ꯃꯔꯛꯇ ꯑꯃ ꯑꯅꯤꯒꯨꯝꯕ ꯊꯥꯅꯕꯒꯨꯝ ꯀꯣ
ꯑꯗꯣ ꯑꯗꯨ ꯍꯧꯖꯤꯛꯀꯥꯟꯗꯨ ꯀꯔꯤ ꯀꯔꯤ ꯁꯤꯖꯟ ꯑꯣꯏꯕ꯭ꯔꯥ ꯀꯔꯤ ꯏꯟꯁꯥꯡꯒꯤ ꯁꯤꯖꯟ ꯑꯣꯏꯕ꯭ꯔꯥ
ꯐꯧ ꯊꯥꯅꯔꯦ ꯑꯩꯈꯣꯏꯗꯗꯤ
ꯑꯗꯣ ꯏꯟꯁꯥꯡꯒꯨꯝꯃꯗꯤ ꯏꯟꯁꯥꯡꯗꯤ ꯀꯔꯤ ꯃꯊꯦꯟ ꯑꯣꯏꯅ ꯑꯌꯥꯝꯕ ꯆꯥꯅꯕ꯭ꯔꯣ ꯀꯣ
ꯍꯧꯖꯤꯛꯁꯦ ꯊꯥꯅꯕꯁꯦ ꯉꯥꯏꯅꯔꯤꯁꯦꯀꯣ
ꯍꯣꯏ
ꯐꯧ ꯉꯥꯏꯔꯅꯤ ꯃꯔꯣꯛ ꯉꯥꯏꯔꯅꯤ ꯑꯗꯨꯒ ꯈꯥꯃꯦꯟꯗꯣ ꯈꯥꯃꯦꯟ ꯑꯈꯥꯕꯒ ꯑꯁꯥꯡꯕꯗꯣ
ꯑꯥ ꯍꯣꯏ ꯍꯣꯏ ꯍꯣꯏ ꯑꯗꯨ ꯌꯥꯝꯃꯦꯍꯦ ꯑꯩꯈꯣꯏ ꯔꯨꯝꯗꯁꯨ
ꯎꯝ ꯑꯗꯨꯒꯨꯝꯕꯗꯣ ꯉꯥꯏꯅꯔꯦ ꯇꯣꯞꯄꯗꯤ ꯀꯌꯥ ꯂꯩꯗꯦꯗ ꯃꯔꯣꯛ ꯀꯩꯀꯩ ꯉꯥꯛꯇ ꯑꯣꯏꯔꯦ
ꯑꯣ ꯑꯈꯣꯏꯔꯣꯝꯗꯁꯨ ꯈꯥꯃꯦꯟ ꯑꯈꯥꯕꯗꯨꯒ ꯈꯥꯃꯦꯟ ꯑꯁꯪꯕꯗꯣ
ꯎꯝ
ꯑꯗꯨꯒꯨꯝꯕꯁꯨ ꯌꯥꯝꯃꯦꯍꯦ
ꯎꯝ ꯑꯈꯥꯕꯗꯨꯗꯤ ꯀꯌꯥ ꯆꯥꯅꯤꯡꯗꯦꯗ ꯑꯩꯗꯤ
ꯑꯗꯣ ꯑꯈꯥꯕꯅꯁꯨ ꯌꯥ ꯑ ꯑꯩꯗꯤ ꯆꯃꯟꯗꯅ ꯀꯩꯁꯨ ꯆꯥꯅꯤꯡꯗ꯭ꯔꯦ ꯑꯗꯨꯒꯨꯝꯕꯗꯣ
ꯎꯝ
ꯌꯥꯝ ꯇꯥꯏꯕꯅꯤ
ꯆꯨꯖꯥꯛ ꯆꯨꯖꯥꯛ ꯀꯣ ꯆꯨꯖꯥꯛꯁꯨ ꯀ꯭ꯂꯥꯁ ꯌꯥꯝ ꯂꯩꯌꯦ ꯍꯥꯎꯕ ꯍꯥꯎꯇꯕꯀꯣ ꯑꯗꯨ ꯍꯥꯎꯕꯗꯤ ꯇꯝꯁꯨ ꯌꯥꯝ ꯆꯪꯉꯦ ꯊꯥ ꯃꯔꯤꯒꯨꯝꯕ ꯆꯪꯉꯦꯕ ꯃꯣꯏꯗꯤꯀꯣ
ꯃꯥꯅꯦ ꯃꯥꯅꯦ
ꯍꯥꯎꯇꯥꯕꯗꯨꯗꯤ ꯍꯦꯛ ꯊꯥꯕꯒ ꯀꯨꯏꯗꯕꯤꯗ ꯑꯗꯨꯝ ꯆꯥꯔꯦꯕꯀꯣ
ꯍꯣꯏ
ꯍꯥꯎꯕꯗꯤ ꯈꯔ ꯊꯥ ꯃꯔꯤ ꯃꯉꯥꯒꯨꯝꯕ ꯃꯇꯝ ꯆꯪꯉꯤꯗ ꯑꯗꯣ ꯍꯧꯖꯤꯛ ꯁꯥꯠꯄ ꯍꯧꯔꯛꯗꯧꯔꯦ ꯁꯦꯞꯇꯦꯝꯕꯔ ꯑꯗꯨꯋꯥꯏꯗ ꯆꯥꯕ ꯍꯧꯗꯧ ꯃꯥꯂꯦ
ꯊꯕꯤꯒꯨꯝꯕ ꯌꯥꯝꯕ꯭ꯔꯥ
ꯊꯥꯕꯤꯁꯨ ꯂꯩꯕꯥꯛꯇꯣ ꯃꯐꯝ ꯆꯥꯕꯗ ꯊꯥꯕꯤꯔꯗꯤꯀꯣ
ꯍꯣꯏ
ꯗꯨꯝ ꯌꯥꯏ
ꯊꯕꯤꯁꯨ ꯃꯈꯟ ꯌꯥꯝꯃꯦꯀꯣ
ꯎꯝ ꯌꯥꯝ ꯂꯩꯗ
ꯈꯔ ꯌꯥꯝ ꯈꯔ ꯉꯟꯅ ꯊꯣꯛꯄ ꯈꯔ ꯀꯨꯏꯅ ꯊꯣꯛꯄ ꯊꯣꯛꯄꯅ ꯈꯔ ꯃꯍꯥꯎ ꯂꯩꯇꯕ ꯈꯔ ꯀꯨꯏꯅ ꯊꯣꯛꯄꯅ ꯃꯍꯥꯎ ꯂꯩꯕ ꯑꯗꯨꯃꯥꯏ ꯇꯧꯑꯦꯅ
ꯎꯝ ꯊꯣꯛꯄ ꯃꯇꯝꯗꯀꯣ ꯃꯇꯝ ꯀꯨꯏꯅ ꯆꯪꯕꯗꯣ ꯑꯗꯨꯅ ꯍꯥꯎꯕ ꯍꯦꯟꯕꯅꯤꯗ ꯃꯣꯏꯁꯨ ꯊꯨꯅ ꯆꯥꯕꯗꯨꯗꯤ ꯃꯍꯥꯎ ꯀꯌꯥ ꯂꯩꯇꯦ
ꯃꯥꯅꯦ ꯆꯨꯃꯦ